ꯑꯁ ꯆꯥꯛ ꯇꯣꯛꯄꯒꯤ ꯐꯝꯕꯅꯦ ꯆꯥꯨꯔꯕꯣ
ꯑꯁ ꯆꯥꯛꯇꯣꯛꯄꯗ ꯉꯥꯏꯔꯤ ꯑꯩꯁꯨ
ꯀꯩ ꯃꯊꯦꯜ ꯆꯥꯔꯕ
ꯁꯟ ꯊꯣꯡꯉꯦ
ꯅꯨꯡꯉꯥꯏꯕ꯭ꯔꯣ ꯂꯣꯛꯇꯥꯛꯇꯨꯕꯨ ꯀꯃꯥꯏꯅ ꯇꯧꯒꯦ
ꯂꯣꯛꯇꯥꯛꯇ ꯂꯩꯕ ꯑꯗꯨꯝ ꯅꯨꯡꯉꯥꯏ
ꯃꯤ ꯀꯌꯥꯝ ꯂꯩꯒꯦ
ꯑꯩꯈꯣꯏ ꯃꯤ ꯇꯔꯦꯠ
ꯑꯝ ꯈꯣꯏꯒ ꯄꯨꯔ ꯆꯠꯇ꯭ꯔꯣ
ꯈꯣꯏ ꯄꯨꯌꯦ
ꯈꯣꯏ ꯈꯔ ꯊꯥꯒ ꯉꯥ ꯈꯔ ꯐꯥꯔ ꯄꯨꯔꯛꯎꯗꯅ
ꯍꯥ
ꯈꯣꯏ ꯆꯣꯄꯒ ꯉꯥ ꯈꯔ ꯐꯥꯔꯛꯑꯣ
ꯌꯥꯕꯖꯥꯠꯅꯤ
ꯂꯣꯛꯇꯥꯛ ꯄꯥꯠꯀꯤ ꯉꯥꯁꯦ ꯍꯥꯎꯕꯅꯤꯅꯦ ꯄꯥꯠꯀꯤ ꯉꯥꯁꯦ ꯍꯜꯂꯛꯄꯗ ꯃꯣꯏꯔꯥꯡꯗꯒꯤ ꯀꯩ ꯀꯩꯅꯣ ꯈꯔ ꯂꯩꯔꯁꯨ ꯌꯥꯔꯦ ꯍꯩꯀ꯭ꯔꯛꯀꯗꯣ ꯍꯩꯀ꯭ꯔꯛ ꯌꯦꯜꯂꯤ ꯍꯩꯀ꯭ꯔꯛꯀꯗꯣ ꯈꯔ ꯂꯩꯔꯧꯅꯦ ꯑꯇꯦꯛꯄꯗꯣ
ꯂꯩꯔꯛꯀꯅꯤ ꯂꯩꯔꯛꯀꯅꯤ ꯆꯥꯛ ꯏꯁꯤꯡꯗꯤ ꯀꯃꯥꯏꯅ ꯇꯧꯔꯕ
ꯆꯥꯔꯦ ꯆꯥꯛ ꯇꯣꯛꯄꯗꯣ ꯉꯥꯏꯔꯤꯌꯦ ꯑꯩꯁꯨ
ꯀꯩꯖꯥꯡ ꯆꯥꯔꯕ
ꯑꯁ ꯁꯣꯏꯕꯨꯝ ꯃꯤꯔꯣꯜꯂꯤꯗ ꯑꯗꯩ ꯊꯔꯣꯏ ꯀꯥꯡꯍꯧ ꯑꯃꯒ
ꯒꯥꯔꯤꯁ ꯂꯣꯏ ꯀꯥꯏꯈ꯭ꯔꯦꯅꯦ ꯉꯁꯥꯏ ꯃꯃꯥꯡꯒꯥꯁꯦ
ꯀꯩꯗꯧꯕꯗ
ꯃꯤ ꯅꯨꯡ ꯊꯣꯝꯖꯤꯜꯂꯛꯄꯗ
ꯑꯁ
ꯃꯅꯤꯡ ꯍꯟꯕ ꯅꯪ ꯅꯪꯍꯧꯗꯕ
ꯑꯥ
ꯑꯗꯨꯒꯤ ꯃꯅꯤꯡ ꯍꯟꯅ ꯎꯧꯗꯣꯏ ꯃꯤꯅꯨꯡ ꯊꯣꯟꯖꯔꯛꯇꯣꯏ ꯒꯥꯔꯤꯒ ꯂꯣꯏ ꯀꯥꯏꯔꯦ ꯍꯥꯏꯥꯏ ꯀꯂ ꯑꯥꯁꯀꯥꯁꯠꯇꯦ ꯇꯔꯥ ꯀꯩꯅꯣꯒꯤ ꯁꯥꯏꯒ꯭ꯂꯥꯁꯅꯦ ꯍꯥꯞꯆꯜꯂꯤꯁꯦ ꯁꯥꯡꯗꯛ ꯁꯥꯡꯕ ꯁꯥꯏꯀ꯭ꯂꯥꯁ ꯑ ꯍꯥꯞꯆꯤꯜꯂꯤꯁꯦ
ꯎꯝ
ꯇꯦꯛꯈꯤꯗꯅ ꯁꯤꯖꯤꯟꯅꯕ ꯍꯦ ꯌꯦꯡ ꯅꯨꯡꯉꯥꯏꯌꯦꯦ ꯁꯥꯏꯠ ꯀ꯭ꯂ꯭ꯂꯥꯁꯤꯅ
ꯑꯁ ꯑꯩꯁꯨ ꯂꯥꯛꯅꯤꯡꯕꯅꯤ ꯂꯝ ꯀꯣꯏꯕꯁꯦ ꯄꯥꯝꯕꯅꯤꯅꯦ ꯑꯗꯣ ꯇꯥꯏꯃꯤꯡꯁꯦ ꯌꯥꯗꯗꯅ
ꯀꯣꯏꯊꯣꯛꯀꯗꯃꯤ ꯀꯅ
ꯑꯗꯨꯅꯦ ꯀꯣꯏꯊꯣꯛꯅꯤꯡꯕꯅꯦ ꯑꯗꯣ ꯇꯥꯏꯃꯤꯡꯁꯨꯦ ꯌꯥꯗ꯭ꯔꯦꯕ ꯀꯣꯏꯅꯤꯡꯉꯦꯗ ꯉꯥꯏ ꯎꯄꯥꯏ ꯂꯩꯇꯦ ꯇꯧꯔꯤꯁꯦ
ꯎꯝ ꯍꯌꯦꯡ ꯊꯕꯛ ꯀꯃꯥꯏꯅ ꯇꯧꯕ
ꯍꯌꯦꯡ ꯊꯕꯛꯁꯦ ꯅꯣꯡꯁꯤꯡ ꯇꯥꯕꯤꯗ꯭ꯔꯗꯤ ꯉꯟꯇꯥꯅ ꯁꯣꯛꯊꯣꯛꯀꯗꯕꯅꯤ
ꯑꯩꯁꯨ ꯍꯜꯂꯛꯄꯒ ꯂꯝꯖꯦꯟ ꯆꯦꯟꯕ ꯍꯧꯥꯎꯔꯗꯕꯅꯤ ꯈꯔ
ꯑꯁ ꯍꯏ ꯑꯌꯨꯛ ꯉꯟꯇꯥ ꯉꯟꯇꯥ ꯍꯧꯒꯠꯂꯒ ꯋꯥꯋꯀꯤꯡ ꯈꯔ ꯈ ꯆꯦꯟꯗ꯭ꯔꯗꯤ ꯏꯁꯁꯨꯦ ꯅꯨꯡꯉꯥꯏꯇ꯭ꯔꯦ
ꯄꯈꯤꯡ ꯁꯤ ꯌꯥꯂ ꯁꯤꯔꯣ
ꯆꯦꯜꯂꯁꯦ ꯈꯔꯒ ꯑꯌꯛ ꯉꯟꯅ ꯉꯟꯅ ꯍꯧꯒꯠꯂꯒ
ꯑꯗꯨꯅ ꯑꯌꯨꯛꯄꯗꯤ ꯉꯟꯅ ꯍꯧꯒꯠꯂꯤꯏꯗ ꯐꯃꯨꯡꯗ ꯑꯗꯨꯝ ꯍꯤꯞꯆꯜꯂꯏ ꯏꯕ ꯋꯥꯅꯤ
ꯎꯝ ꯑꯗ ꯍꯧꯒꯠꯂꯁꯦꯟꯕ ꯐꯥꯎꯕ꯭ꯔꯥ ꯍꯧꯔꯗꯤ ꯍꯛꯆꯥꯡꯁꯤ ꯇꯨꯝꯁꯤꯜꯂꯦꯕ ꯏꯁꯥꯁꯦ
ꯑꯩꯁ ꯗꯥꯉꯣꯏꯗ ꯋꯥꯀꯤꯡ ꯁꯦꯝꯕꯗꯨꯗ ꯌꯥꯎꯔꯁꯨ ꯅꯪꯗꯦ
ꯃꯣꯏꯗꯤ ꯂꯤꯁꯤꯡ ꯇꯔꯥ ꯊꯤ ꯍꯥꯏꯕꯅꯦ
ꯑꯗꯣ ꯑꯩꯗꯤ ꯍꯥꯟꯅꯗꯤ ꯌꯥꯎꯕꯅꯤꯅ ꯈꯔ ꯍꯥꯏꯅꯔ ꯑꯗꯨꯝ ꯌꯥꯅꯤ
ꯎꯝ
ꯑꯩꯗꯤ ꯍꯥꯟꯅ ꯌꯥꯎꯔꯝꯃꯤꯅꯦ ꯑꯩ ꯅꯥꯕꯒꯤ ꯀꯩꯅꯣ ꯇꯧꯕꯅꯦꯕ ꯊꯣꯛꯇꯕꯅꯦꯕ ꯑꯩꯅ ꯆꯠꯇꯕꯅꯦꯕ
ꯑꯣ
ꯁꯤ ꯀꯩꯅꯣꯒꯤ ꯃꯅꯥꯎꯄꯥꯗꯣ ꯈꯪꯕ꯭ꯔꯥ
ꯍ
ꯀꯩꯅꯣꯒꯤꯗꯣ ꯑꯝꯕꯦꯀꯩ ꯃꯅꯥꯎ ꯃꯄꯥꯗꯣ
ꯑꯥ
ꯑꯗꯣ ꯃꯥꯁꯨ ꯊꯕꯛ ꯆꯪꯈ꯭ꯔ ꯃꯥꯜꯂꯤꯅꯦ
ꯐꯪꯗꯦ
ꯑꯗꯨꯒ ꯄꯥꯛ ꯁꯦꯝꯕꯒ ꯎꯗꯕꯅꯤ ꯀꯃꯥꯏꯅ ꯇꯧꯅ ꯆꯪꯗꯅꯣ ꯍꯧꯪꯖꯤꯦ ꯃꯣꯏꯅ
ꯍ ꯏꯗ ꯅꯝꯕꯣꯜ ꯐꯩꯖꯤꯡꯗ ꯁꯨꯔꯨꯡ ꯀꯦꯐꯦꯅ ꯑꯅꯧꯕ ꯑꯃ ꯁꯨꯔꯨꯡ ꯔꯦꯁꯇ꯭ꯔꯣ ꯍꯥꯏꯕ꯭ꯔꯣ
ꯎꯝ
ꯑꯅꯧꯕ ꯑꯃ ꯁꯥꯔꯤꯅꯦ
ꯊꯔꯕꯅꯦ
ꯁꯪꯒꯥꯈ꯭ꯔꯦ ꯃꯤ ꯆꯪꯕ ꯍꯧꯅꯈ꯭ꯔꯦ
ꯎꯝ
ꯐꯖꯕ ꯃꯥꯜꯂꯦ ꯑꯗꯨ ꯌꯦꯡꯕ ꯆꯠꯂꯨꯕ ꯌꯥꯏꯅꯦ
ꯑꯩ ꯍ ꯂꯥꯛꯑ ꯑꯣꯏꯅ ꯆꯠꯂꯁꯤꯔꯣ
ꯅ ꯂꯥꯁ ꯆꯂꯁꯤꯦꯗ ꯃꯆ ꯃꯌꯥꯝ ꯆꯠꯄꯅ ꯅꯨꯡꯉꯥꯏꯅꯦꯕ
ꯎꯝ ꯑꯩ ꯑꯩ ꯊꯣꯛꯂꯛꯄ ꯑ ꯆꯠꯄꯅ ꯐꯅꯤ
ꯑꯗꯨꯅꯦ
ꯎꯝ
ꯀꯌꯥꯝ ꯆꯠꯄꯅ ꯅꯨꯡꯉꯥꯏꯅꯤ ꯏꯊꯟ ꯑꯩꯈꯣꯏ ꯑꯃꯅꯤ ꯈꯛ ꯇꯔꯛ ꯇꯔꯛ ꯆꯠꯄꯗꯤ ꯅꯨꯡꯉꯥꯏꯕ ꯑꯩꯈꯣꯏ ꯃꯔꯤ ꯃꯉꯥ ꯃꯉꯥ ꯇꯔꯥ ꯆꯠꯄꯗꯤ ꯅꯨꯡꯉꯥꯏꯅꯤꯗꯅ ꯑꯩꯅ ꯑꯗꯨ ꯅꯠꯇꯦ ꯑꯩꯅ ꯑꯩꯈꯣꯏ ꯃꯉꯥ ꯇꯔꯥ ꯆꯠꯂꯒ ꯇꯦꯕꯜ ꯑꯄꯥꯛꯄꯝꯗꯒ ꯇꯧꯔꯒ ꯆꯦꯔꯪ ꯃꯊꯛꯇꯒ ꯑꯩꯈꯣꯏꯒꯤ ꯕꯥꯥꯇꯤꯟ ꯆꯖꯥꯛꯀ ꯌꯥꯎꯕꯤ ꯑꯗꯒꯤ
ꯑꯗꯩꯗꯤ ꯈꯖꯤꯡ ꯑꯆꯧꯕ ꯑꯣꯛꯇꯣꯄꯁ
ꯑꯥ ꯑꯗꯨꯝꯕ ꯌꯥꯎꯕꯗꯣ
ꯑꯗꯨ ꯉꯇꯪ ꯃꯣꯏꯗ ꯕꯥꯔꯇꯤꯟ ꯑꯃꯗ ꯂꯨꯄꯥ ꯂꯤꯁꯤꯡ ꯑꯃ ꯆꯅꯤꯄꯥꯥꯟ ꯂꯤꯁꯤꯡ ꯑꯅꯤ ꯌꯧꯤꯅꯦ
ꯑꯦ ꯑꯗꯨ ꯑꯩꯈꯣꯏ ꯃꯌꯥꯝ ꯈꯥꯏꯒꯠꯗꯅ ꯆꯥꯊꯣꯛꯑ ꯂꯣꯏꯔꯦ ꯀꯩꯅꯣ
ꯄꯣꯠꯇꯤ ꯌꯥꯔꯛꯇꯦꯅꯦ ꯄꯣꯠꯇꯤ ꯁꯤ ꯐꯨꯠ ꯉꯥꯛꯇꯅꯤꯅ
ꯑꯥ
ꯅꯁꯦ ꯌꯨꯝꯗ ꯍꯜꯂꯛꯑꯒ ꯀꯩꯗꯧꯅꯤ ꯉꯔꯥꯡꯁꯦ ꯈꯣꯏꯅ ꯆꯤꯛꯇꯅꯕ
ꯑꯥꯏ ꯈꯣꯏ ꯍꯥꯏꯔꯒ ꯅꯣꯏꯒꯤ ꯆꯥꯛꯁꯪꯗ ꯎꯅꯥ ꯈꯣꯏꯔꯒꯅ ꯃꯀꯣꯟ ꯁꯥ ꯃꯥꯜꯂꯤꯅꯦ
ꯀꯥꯏꯗꯅꯣ
ꯑꯥ ꯃꯅꯤꯡꯒꯤ ꯐꯛꯂꯣꯝ ꯈꯥꯕꯗ ꯁꯛꯁꯪꯗ
ꯊꯥꯕꯅꯦ ꯎꯅꯥꯈꯣꯏꯣ ꯀꯃꯥꯏꯅ ꯇꯧꯔꯤꯅꯣ ꯈꯪꯗꯦ
ꯑꯗꯒꯤ ꯃꯃꯥꯡ ꯁꯪꯒꯣꯏꯗꯁꯨ ꯈꯣꯏꯕꯣꯛꯁ ꯂꯩꯔꯤꯕ ꯅꯣꯏꯒꯤ
ꯂꯩꯔꯤ ꯀꯩꯅꯣ
ꯑꯩꯈꯣꯏ ꯂꯩꯃꯥꯟꯅꯤꯅꯦ ꯑꯗꯣ ꯍꯧꯖꯤꯛ
ꯑꯥ ꯁꯤꯁꯦ ꯁꯤꯒꯤ ꯆꯥꯛꯁꯪꯕꯅꯤ ꯃꯅꯤꯡꯒꯤ ꯐꯣꯡꯒꯁꯤ ꯁꯥꯕꯁꯦ ꯈꯤꯗꯥꯏ ꯊꯨꯒꯥꯏꯕ ꯌꯥꯔꯣꯏꯗ꯭ꯔꯣ
ꯎꯛꯅꯥꯛꯈꯣꯏꯗꯣ ꯃꯩ ꯊꯥꯔ ꯇꯥꯟꯕ ꯌꯥꯕꯅꯦ
ꯑꯩ ꯌꯥꯗ ꯊ ꯊꯣꯛꯒꯥꯏꯏꯕꯗꯤ
ꯊꯨꯒꯥꯏꯕ ꯌꯥꯏꯌꯦ ꯊꯨꯒꯥꯏꯕꯗꯨ ꯅꯪ ꯆꯤꯛ ꯑꯣꯏꯏꯗ꯭ꯔꯣ ꯊꯨꯒꯥꯏꯕꯗꯨꯣ ꯁꯤ ꯑꯣꯏꯗ꯭ꯔꯣ ꯌꯥꯏ ꯍꯥꯏꯕ
ꯑꯗꯨꯅ ꯑꯩ ꯊꯨꯒꯥꯏꯗꯨ ꯆꯤꯛꯀꯗ꯭ꯔ ꯁꯤꯅꯤꯅ
ꯆꯦꯔꯪ ꯌꯣꯝꯁꯤꯜꯂꯦꯗꯅ ꯐꯖꯅ ꯑꯗꯨꯒ ꯊꯨꯒꯥꯏꯔꯒ ꯆꯦꯔꯪꯗꯨꯅ ꯐꯖꯅ ꯆꯦꯠꯅ ꯄꯥꯏ ꯇꯥꯕ ꯑꯗꯨꯗꯤ ꯑꯗꯨꯒ ꯀꯗꯥꯥꯏꯗꯅꯣ ꯍꯨꯟꯇꯣꯛ ꯇꯕ
ꯌꯥꯔꯣꯏꯗ ꯉꯝꯃꯣꯏꯗ ꯑꯗꯨꯗꯤ
ꯑꯗꯨ ꯅꯠꯇ꯭ꯔꯗꯤ ꯄꯥꯎ ꯂꯩꯇꯦ
ꯎꯝ ꯃꯅꯦ ꯎꯝ
ꯐꯔꯁ
ꯋꯥꯂꯤꯉ
ꯒ꯭ꯌꯥꯟ ꯇꯥꯗꯦꯕ ꯇꯧꯔꯤꯁꯦ
ꯑꯗꯨꯅ ꯑꯗꯨ ꯑꯗꯨ ꯊꯨꯒꯥꯏꯔꯅ ꯐꯠ ꯍꯅ ꯊꯣꯡꯗꯧ ꯑꯃꯨꯛ ꯌꯨꯝꯗꯧꯛ ꯆꯦꯟꯁꯤꯜꯂꯛꯄ
ꯑꯇꯦꯠ ꯊꯨꯒꯥꯏꯔꯗꯨ ꯊꯨꯒꯥꯏꯕꯗꯨ ꯅꯪ ꯌꯥꯔꯣꯏꯕ꯭ꯔꯥ ꯄꯥꯏꯁꯤꯜꯂꯛꯀꯅꯤꯕ ꯃꯅꯨꯡꯗ ꯈꯪꯕ꯭ꯔꯥ꯫
ꯎꯝ꯫
ꯑꯗꯨ ꯄꯥꯏꯁꯤꯜꯂꯛ ꯇꯅꯕꯅꯦ ꯍꯥꯏꯁꯤ ꯆꯦꯔꯪ ꯑꯆꯧꯕ ꯑꯃ ꯆ ꯖꯦꯀꯦꯠ ꯋꯤꯟ ꯄ꯭ꯔꯨꯞ ꯑꯝ ꯂꯤꯠꯁꯜꯂꯦꯗꯅꯥ꯫
ꯑꯗꫭꯏꯒꯤ ꯍꯧꯖꯤꯛꯀꯤ ꯈꯣꯏꯗꫭ ꯑꯗꯨ ꯈꯣꯏꯗꯨꯅ ꯑꯩ ꯑꯩ ꯑꯩꯉꯣꯟꯗ ꯉꯥꯎꯋꯩ ꯑꯩ ꯈꯣꯏ ꯇꯔꯥꯅꯤꯊꯣꯏ ꯇꯔꯍꯨꯝꯗꯣꯏꯃꯨꯛ ꯆꯤꯈ꯭ꯔꯦꯕ꯫
ꯎꯅꯥꯛꯈꯣꯏꯗꯣ ꯀꯩꯁꯨꯗꯤ ꯇꯧꯗꯝꯃꯦ ꯉꯍꯥꯛꯇꯪ ꯆꯥꯎꯅꯕꯨꯗꯤ ꯄꯣꯝꯕꯅꯦꯕꯀꯣ꯫
ꯃꯆꯦꯠ ꯃꯊꯦ ꯆꯦꯄꯟꯇꯦ ꯑ ꯑ ꯑꯃꯨꯛꯇꯅꯦ ꯆꯤꯛꯏꯁꯦ ꯃꯉꯥ ꯇ ꯀꯩꯅꯣ ꯇꯥ ꯇꯔꯥꯃꯨꯛ ꯍꯦꯟꯅ꯫ ꯁꯤꯒꯤ ꯈꯤꯇꯪ ꯊꯣꯛꯂꯛꯑꯒ ꯃꯣꯏꯒꯤ ꯃꯣꯏ ꯃꯣꯏ ꯀꯩꯅꯣ ꯕꯥ ꯃꯣꯏ ꯀ ꯀꯥꯂꫭꯛꯈꫭ ꯕꯥꯆꯧꯧ ꯂꯨꯈꯣꯏꯍꫭꯏꯒꯤ ꯇꯣꯏꯂꯦꯠꯀꯤ ꯃꯌꯥꯗꯨꯗ ꯋꯥꯄꯜ ꯂꯩꯗꯅ
ꯎꯝ꯫
ꯃꯣꯏ ꯋꯥꯄꯟꯗꯨꯗ ꯑꯩꯁꯦ ꯉꯍꯋꫭꯏ ꯁꯣꯡꯉꯤ ꯀꯥꯟꯗ ꯊꯥꯏꯅ ꯑ ꯃꯄꯥꯟ ꯂꯝꯒ ꯆꯠꯇ꯭ꯔꯤꯀꯥꯟꯗ ꯋꯥ ꯁꯣꯏ ꯇꯥꯏꯃꯤꯡꯗꯅꯦꯕ꯫
ꯎꯝ꯫
ꯑꯗꯨꯒ ꯑꯃꯨꯛ ꯃ ꯁꯣꯡꯕꯗ ꯌꯨꯡ ꯍꯥꯟꯒꯦꯅ ꯑꯩ ꯆꯪꯁꯤꯜꯂ ꯌꯨꯡꯗꯣ ꯍꯥꯟꯖꯤꯜꯂꯨꯔꯒ ꯃꯣꯏ ꯈꯣꯏꯗ ꯑꯣꯏꯅ ꯍꯟꯖꯤꯟ ꯂꯩꯔꯝꯃꯕ꯫
ꯎꯝ꯫
ꯑꯗꯨꯒꯗꯤ ꯏꯕꯣ ꯑꯁ ꯐꯥꯏꯒꯟꯗꯩ ꯀꯩꯗꯩ ꯂꯣꯏ ꯑ꯫ ꯆꯤꯛꯄꯤꯅꯦꯃꯦ ꯑꯗꯨꯒ ꯑꯩꯁꯦ ꯐꯠꯂꯥꯎꯅ ꯆꯣꯡꯊꯣꯔꯛꯑꯦ ꯑꯗꯨꯒ
ꯑꯗꯨꯅꯦ ꯑꯩꯅ ꯍꯥꯏꯁꯦ꯫ ꯈꯣꯡꯒꯥꯎ ꯑꯁꯥꯡꯕꯤ ꯑꯃ ꯁꯦꯠꯂꯣ ꯅꯪꯒꯤ ꯋꯤꯟ ꯄ꯭ꯔꯨꯐ ꯖꯦꯀꯦꯠ ꯑꯃ ꯂꯤꯠꯁꯜꯂꯛꯑꯣ ꯖꯦꯀꯦꯠꯇꯨꯒꯤ ꯃꯊꯛꯇ ꯇꯨꯄꯤꯗꯨ ꯎꯞꯁꯜꯂꯣ ꯇꯨꯄꯤ ꯎꯞꯁ ꯇꯨꯄꯤꯗꯨꯒꯤ ꯃꯊꯛꯇꯗ ꯆꯦꯔꯪ ꯑꯃ ꯎꯞꯁꯜꯂꯒ ꯀꯤꯁꯤ ꯀꯤꯁꯜꯂꯣ ꯑꯗꯨꯒ ꯅꯥꯈꯨꯠꯇꯨꯁꯨ ꯆꯦꯔꯪ ꯌꯦꯠꯁꯜꯂꯣ ꯑꯗꯨꯒ ꯆꯦꯔꯪ ꯑꯆꯧꯕ ꯑꯃ ꯄꯥꯏꯔꯒ ꯃ ꯃꯣꯏꯒꯤ ꯃꯀꯣꯟꯗꯣ ꯗꯛ ꯂꯥꯎ ꯎꯞꯁꯜꯂꯛꯑꯣ ꯑꯗꯨꯒ ꯀꯩꯅꯣ ꯇꯧꯑꫭꯕ꯫
ꯑꯗꯨꯒ ꯌꯤ ꯌꯦꯡ ꯌꯦꯡꯉꯀꯥꯟꯗ ꯈꯣꯏ ꯑꯁꯪꯕꯗ ꯆꯤꯛ ꯂꯩꯔꯝꯃꯦꯗꯣ ꯂꯣꯏ ꯀꯪ ꯀꯪꯊꯣꯛꯑꯦ ꯃꯍꯨ ꯂꯧꯊꯣꯛꯑꯦ ꯑꯗꯨ ꯊꯨꯝꯗꯣ ꯉꯥꯏꯍꯥꯛꯇꯪ ꯎꯝ ꯅꯣꯏ ꯁꯥꯟꯅꯔꯦ ꯆꯤꯛꯈꯤꯕ ꯖꯒꯥꯗꯣ꯫
ꯎꯝ꯫
ꯑꯗꯨꯒꯗꯤ ꯑꯗꯨꯝ ꯐꯔꯦꯗꯅ꯫
ꯑꯗ ꯌꯥꯅꯤꯌꯦ ꯍꯧꯖꯤꯛꯀꯤꯗꯣ ꯊꯨꯒꯥꯏꯔꯣ ꯑꯗꯨꯃꯥꯏꯅ ꯇꯧꯔꯒ꯫
ꯑꯗꯨꯅꯦ ꯍꯥꯏꯁ ꯡꯦ꯫ ꯍꯣꯏ ꯃꯃꯥꯡꯒꯤ ꯈꯣꯏꯗꯨꯁꯨ ꯂꯣꯛ ꯂꯧꯁꯜꯂꯨꯔꯦ꯫
ꯏꯟꯁꯣꯔꯛꯇ꯭ꯔꫭ꯫
ꯁꯣꯟꯗꯦ ꯑꯩ ꯂꯣꯛꯇꯥꯛꯇ ꯂꯩꯌꯦ ꯍꯥ ꯑꯈꫭ ꯃꯥꯗ ꯊꯥꯔ ꯂꯧꯁꯜꯍꯟꯕꯅꯦ꯫
ꯅꯠꯇꯦ ꯏꯟ ꯁꯣꯟꯗ꯭ꯔꯥ ꯍꯥꯏꯕꯅꯦ ꯑꯗꯨꯋꯥꯏꯗ ꯏꯟ ꯃꯌꯥꯝ ꯁꯣꯟꯅꯕꯅꯦ꯫
ꯑꯣ ꯁ꯭ꯋꯥꯏꯗꯔꯣ꯫
ꯎꯝ꯫
ꯁꯣꯜꯂꯤ ꯁꯣꯜꯂꯤ ꯅ ꯍꯧꯖꯤꯛ ꯅꯨꯃꯤꯗꯥꯡ ꯂꯨ ꯀꯥꯏꯕꯒ ꯑꯗꯨꯝ ꯃꯤ ꯑꯗꯨꯝ ꯆꯠꯂꯦ ꯑꯗꯨꯝ꯫
ꯂꯥꯡꯒ ꯃꯌꯥꯝ ꯊꯥꯑꯅꯕꯅꯦ꯫
ꯎꯝ ꯇꯧꯋꯦ ꯑꯗꯨꯃꯥꯏꯅ꯫
ꯑꯈꯣꯏꯒꯤ ꯉꯥꯄ꯭ꯔꯨꯝ ꯈꯣꯏ ꯃꯇꯦꯛ ꯋꯥꯇꯦꯛ ꯊꯥꯛꯄꯤꯒꯗꯣ꯫
ꯎꯝ꯫ ꯂꯣꯏ ꯇꯧꯏꯤ ꯉꯥꯄꯨꯝ ꯀꯩꯀꯥꯒꯤ ꯂꯣꯏ ꯇꯧꯏꯤ
ꯎꯝ ꯑꯗꯨꯝꯕ ꯃꯇꯦꯛ ꯃꯇꯦꯛ ꯊꯥꯛꯄꯤ ꯑꯗꯒꯤ ꯇꯥꯏꯖꯦꯞꯀꯁꯦ ꯇꯥꯏꯖꯦꯞ ꯑꯆꯧ ꯑꯆꯧꯕ ꯊꯨꯝꯕꯅꯦꯕꯣ ꯑꯩꯈꯣꯏꯒꯤ ꯐꯨꯝ ꯃꯔꯛꯇꯨꯗ ꯇꯛꯀꯅ ꯅꯝꯁꯤꯜꯂ ꯊꯝꯃꯝꯃꯅꯦꯕ ꯃꯣꯏꯅ
ꯊꯨꯝꯃꯦ ꯑꯗꯨꯝ ꯃꯌꯥꯝ ꯊꯨꯝꯃꯦ ꯂꯥꯡ ꯑꯗꯒꯤ ꯑꯆꯧ ꯑꯆꯧꯕ ꯏꯟ ꯑꯆꯧ ꯑꯆꯧꯕ ꯇꯧꯔꯒ
ꯑꯗꯨꯗ ꯂꯨꯒꯔ꯭ ꯕ ꯂꯣꯛꯇꯥꯛꯇꯨꯗ ꯍꯧꯖꯤꯛꯀꯤ ꯇꯥꯏꯖꯦꯞ ꯃꯊꯛ ꯃꯊꯛꯇꯨꯗ ꯐꯨꯝ ꯃꯊꯛꯇꯨꯗ ꯈꯖꯤꯛ ꯈꯖꯤꯛ ꯏꯁꯤꯡ ꯀꯩꯅꯣ ꯇꯧꯕꯗꯨꯗ ꯊꯨꯝꯃ ꯑꯗꯨꯗ ꯐꯥꯔꯤꯕ ꯆꯪꯉꯤ ꯉꯥꯌꯥꯝꯗꯣ ꯌꯦꯡꯉꯣꯗꯅ
ꯂꯣꯛꯇꯥꯛꯁꯤ ꯉꯥꯁꯦ ꯂꯣꯏ ꯅꯥꯏꯔꯔꯣꯏꯅꯦ
ꯅꯥꯏꯔꯣꯏꯍꯦ ꯃꯤꯒꯤ ꯂꯥꯏ ꯍꯥꯛꯇꯛꯇꯒꯤ ꯏꯁꯣꯔ ꯄꯤꯔꯕ ꯂꯥꯏꯅ ꯄꯤꯔꯕ ꯖꯒꯥꯅꯤ ꯀꯔꯤꯅꯣ
ꯑꯗꯣ ꯃꯥꯒꯤ ꯀꯩꯅꯣ ꯀꯩ ꯃꯥꯏꯒꯤ ꯀꯩꯅꯣ ꯀꯣ ꯏꯁꯤꯡꯗꯨꯕꯨ ꯀꯪꯒꯗ꯭ꯔꯣ ꯑꯗꯨꯗꯤ
ꯀꯪꯕ ꯉꯝꯃꯣꯏꯍꯦ ꯀꯅꯥꯅ ꯀꯪꯗꯣꯏꯅꯣ
ꯑ ꯑꯗꯨ ꯏꯁꯤꯡ ꯀꯪꯕ ꯍꯥꯏꯁꯦ ꯑꯩꯈꯣꯏ ꯏꯁ꯭ꯋꯥꯏꯗ ꯏꯁꯤꯡ ꯑꯃꯇ ꯐꯪꯗꯤ ꯐꯪꯉꯔꯣꯏꯅꯦꯀꯣ
ꯎꯝ ꯑ ꯑꯗꯨ ꯀꯪꯉꯣꯏꯃꯤ ꯀꯗꯥꯥꯏꯗꯩꯩꯅꯣ ꯃꯅꯤꯄꯨꯔꯗ ꯆꯦꯜꯂꯤꯕ ꯇꯨꯔꯦꯜ ꯃꯌꯥꯝꯁꯤꯒꯤ ꯏꯁꯤꯡ ꯇꯤꯟꯐꯝꯅꯤ ꯀꯩꯅꯣꯅꯦ
ꯑꯗꯨꯅꯦ ꯍꯥꯏꯁꯦ ꯑꯁ ꯉꯥꯁꯦ ꯂꯣꯏ ꯅꯥꯏꯗꯕꯤꯅꯤꯅꯦꯀꯣ
ꯎꯝ ꯑꯁ ꯐꯔꯦ ꯐꯔꯦ ꯑꯗꯨꯗꯤ ꯇꯨꯝꯅꯕ ꯇꯧꯅꯔꯁꯦ ꯅꯣꯏꯁꯨ ꯀꯩꯅꯣ ꯇꯧꯔꯣ ꯄꯣꯊꯥꯔꯣ꯫
ꯍꯣꯏ
ꯎꯝ ꯊꯝꯃꯦ ꯊꯝꯃꯦ